ꯍꯜꯂꫭ
ꯇꯥꯕ꯭ꯔꫭ
ꯎꯝ ꯇꯥꯌꯦ
ꯀꯔꯤ ꯇꯧꯕ꯭ꯔꯣ
ꯎ ꯆꯥꯛꯆꯥ ꯇꫭꯛ ꯕ꯭ꯔꯥꯁ ꯇꯧꯔꯤꯌꯦ
ꯎꯝ ꯍꯨꯝ ꯌꯥꯝ ꯆꯥꯕ꯭ꯔꯣ ꯆꯥꯛꯇꯣ
ꯅꯪꯁꯨ ꯋꯥ ꯌꯥꯝꯗꯦꯀꯣ ꯇꯥꯕ꯭ꯔꫭ ꯇꯥꯗ꯭ꯔꯣ ꯍꯜꯂꯣ ꯍꯜꯂꯣ ꯍꯂꯣ ꯍꯜꯂꯣ